ꯍꯜꯂꯣ
ꯀꯔꯤ
ꯇꯥꯕꯣꯔꯣ
ꯀꯣꯀꯣꯅ ꯄꯥꯏꯎ
ꯑꯁ ꯑꯁꯤꯁꯦ ꯏꯕꯅꯤ ꯋꯥꯔꯤ ꯁꯥꯟꯅꯗ꯭ꯔꯗꯤ ꯌꯥꯗꯕꯅꯤ ꯍꯧꯖꯤꯛ ꯑꯣꯖꯥ
ꯇꯁꯄꯤꯀꯔ ꯊꯃꯤꯖꯗꯅꯦ
ꯌꯥꯗꯦ ꯌꯥꯗꯦ ꯑꯩꯁꯨ ꯇ꯭ꯔꯥꯏ ꯇꯧꯅꯦ ꯌꯥꯗꯦ ꯑꯩꯁꯨ ꯇ꯭ꯔꯥꯏ ꯇꯧꯕꯅꯦ ꯀꯔꯤꯕ ꯑꯩ ꯉꯥꯡꯕꯗꯤ ꯇꯥꯕ꯭ꯔꯣ
ꯇꯥꯏꯌꯦ ꯇꯥꯏꯌꯦ ꯇꯥꯗ꯭ꯔꯥ
ꯇꯥꯏ ꯇ ꯍꯥꯏꯥꯏꯁꯨ ꯇꯥꯏ ꯇ ꯑꯣ ꯈꯦ ꯑꯗꯨ ꯍꯧꯖꯤꯛ ꯉꯁꯤ ꯀꯣꯄꯤ ꯃꯪꯒꯜ ꯉꯁꯦ ꯑꯗꯨꯗꯤꯗꯤ ꯌꯥꯔꯣꯢ ꯀꯀꯥ ꯀꯩ ꯌꯦꯕꯥ ꯀꯉꯥꯏꯅꯤꯡꯗꯣ
ꯇꯣ ꯄꯤꯛ ꯅꯠꯇ ꯉꯪꯕꯤ ꯌꯥꯏꯗꯅꯔꯤꯕꯣ
ꯍꯣꯏ ꯉꯥꯡꯕ ꯌꯥꯏ ꯑꯗꯨꯕꯨ ꯐꯖꯤ ꯃꯥ ꯂꯩꯕ ꯑꯗꯨꯗꯤ ꯅꯪ ꯃꯤ ꯇꯔꯥ ꯀꯃꯥꯏꯅ ꯉꯥꯡꯒꯦꯕꯣ
ꯑꯁ꯭ꯅꯤꯠꯇ ꯔꯥ ꯃꯤꯅꯤꯠ ꯇꯔꯥꯗꯨꯕꯨ ꯉꯍꯥꯛꯇꯪꯗꯤ ꯍꯧꯔꯅꯤ ꯀꯅꯣ
ꯑꯩ ꯔꯣ ꯍꯥꯏꯔꯣ ꯈꯣꯏ ꯀ ꯀ ꯑꯣ ꯌꯨ ꯄꯁꯤꯒꯤ ꯃꯇꯅꯨꯡ ꯉꯥꯡꯁꯦꯕꯣ ꯍꯥꯏꯎ
ꯍꯧꯖꯤꯛ ꯍꯧꯖꯤꯛ ꯏꯕꯥꯅꯤ ꯉꯥꯛꯇꯪ ꯀꯣ ꯑꯇꯣꯞꯄꯕꯨ ꯀꯣꯜ ꯇꯧꯗ꯭ꯔꯁꯤ ꯏꯕꯥꯅꯤ ꯉꯥꯏꯍꯥꯛꯇꯪ ꯇꯧꯔꯒ ꯑꯗꯨꯝ ꯃꯥꯒꯤ ꯇꯣꯇꯦꯜ ꯇꯟꯕ ꯌꯥꯕꯔꯣ
ꯍꯥ
ꯇꯒ ꯀꯣ
ꯑꯥ꯫
ꯑꯇꯣꯞꯄ ꯐꯕꯨ ꯀꯣꯜ ꯇꯧꯗꯕ ꯑꯗꯨ ꯏꯕꯥꯅꯤ ꯉꯥꯏꯍꯥꯛꯇꯪ ꯀꯣꯜ ꯇꯧꯅꯕ ꯋꯥꯔꯤ ꯁꯨꯃꯥꯏꯅ ꯑꯗꯨꯥꯔ ꯑꯥꯔ ꯋꯥꯔꯤ ꯁꯥꯟꯅꯔꯒ ꯍ ꯑꯗꯨꯝ ꯇꯥꯟꯕ ꯌꯥꯏ ꯌꯥꯕ꯭ꯔꯕ
ꯣꯏꯣ ꯍꯥꯏ
ꯑꯣꯀꯦ ꯄ꯭ꯔꯣꯖꯦꯛ ꯍꯋꯥꯏꯅ ꯍꯥꯏꯌꯦ ꯀꯣꯑꯣꯔꯗꯤꯅꯦꯇꯔ ꯇꯧꯕ ꯀꯣꯠ ꯇꯣ ꯍꯥꯞꯄꯣ ꯍꯥꯏꯅꯠ ꯅ꯭ꯌꯨ ꯀꯣꯠꯇꯨꯗ ꯑꯗꯨꯃꯥꯏꯅ ꯄ꯭ꯔꯣꯚꯥꯏꯗ ꯇꯧꯔꯤꯅ ꯁꯄꯣꯁ ꯑꯗꯨꯗꯤ ꯑꯩꯅ ꯑꯦꯠ ꯑꯦꯠ ꯅ꯭ꯌꯨ ꯄ꯭ꯔꯣꯖꯦꯛ ꯀꯩꯅ ꯇꯧꯔꯗꯤ ꯈꯣꯠ ꯑꯃ ꯀꯔ ꯇꯧꯕꯋꯤꯅꯦ ꯑꯗꯨꯗꯤ ꯀꯣ
ꯅꯪ ꯍꯥꯏꯕ ꯒ꯭ꯌꯥꯟ ꯇꯥꯗꯦ ꯑꯦ ꯅꯌꯨ ꯄꯣꯠ ꯀꯅꯥꯅ ꯍꯥꯏꯌꯦꯕꯣ
ꯌꯦꯠꯕꯨ ꯄ꯭ꯔꯣꯖꯦꯛ ꯍꯥꯏꯅ ꯂꯩꯌꯦꯕꯀꯣ
ꯑꯥ ꯑꯗꯨꯗꯤ ꯑꯗꯨꯗꯤ ꯅꯪ ꯄ꯭ꯔꯣꯖꯦꯛ ꯑꯇꯩ ꯐꯪꯕ ꯀꯥꯟꯗ ꯍꯧꯖꯤꯛ ꯄꯣꯠꯆꯩ ꯑꯇꯩ ꯐꯪꯕ ꯀꯥꯟꯗ ꯍꯧꯖꯤꯛ ꯄꯣꯠꯆꯩ ꯐꯪꯗ꯭ꯣꯏꯗꯥ ꯒꯌ꯭ꯥꯟ ꯇꯕꯔꯥ ꯍꯧꯖꯤꯛ ꯍꯧꯖꯤꯛ ꯏꯕꯥꯅꯤ ꯋꯥꯔꯤ ꯁꯉꯔꯤꯁꯦ ꯄ꯭ꯔꯣꯖꯦꯛ ꯑꯃꯅꯦꯕ ꯄ꯭ꯔꯣꯖꯦꯛ ꯑꯃꯒꯤ ꯃꯈꯥꯗ ꯊꯕꯛ ꯇ ꯋꯥꯔꯤ ꯁꯅꯒꯅꯦꯕ ꯅꯕ꯭ꯔ
ꯑꯣꯀꯦ
ꯑꯣ ꯌꯦꯁ ꯌꯦꯁ
ꯑꯗꯨꯒ ꯑꯁꯤꯒꯤ ꯑꯁꯤꯒꯤ ꯄꯩꯁꯥ ꯗ ꯑꯗꯨꯝ ꯂꯥꯛꯒꯗ
ꯅꯪꯒꯤ ꯍꯧꯖꯤꯛ ꯅꯪꯒꯤ ꯖꯤꯄꯦꯗ ꯂꯥꯛꯀꯅꯤ ꯑꯗꯨꯒ ꯅꯣꯇꯤꯐꯤꯀꯦꯁꯟ ꯅꯪꯒꯤ ꯑꯦꯞꯇ ꯂꯥꯛꯀꯅꯤ
ꯑꯩꯪꯒꯤ ꯖꯤ ꯄꯦ ꯑꯦꯀꯥꯎꯟ ꯦꯂꯦꯟꯁ ꯑꯦꯀꯥꯎꯟꯗꯤ ꯔꯤꯖꯤꯁꯇꯔ ꯇꯧꯗꯅ
ꯇꯧꯗ꯭ꯔꯤꯌꯦ
ꯑꯩꯒꯤ ꯐꯣꯟ ꯅꯝꯕꯔꯗꯨ ꯖꯤꯄꯦ ꯅꯝꯕꯔ
ꯅꯠꯇꯦ ꯅꯠꯇꯦ ꯃꯈꯣꯏ ꯌꯨ ꯄꯤ ꯑꯥꯏꯔꯣ ꯀꯔꯤꯔꯣ ꯊꯤꯕꯅꯦ ꯌꯦꯡꯉꯨ ꯍꫭꯔꯦꯟ ꯌꯤꯡꯉꯨ ꯍꯧꯖꯤꯛ ꯌꯤꯡꯉꯨꯅꯨ
ꯑꯗꯨꯗꯤ ꯔꯤꯖꯤꯁꯇꯔ ꯇꯧꯗ꯭ꯔꯗꯤ ꯑꯗꯨꯗꯤ
ꯀꯔꯤꯕꯥ ꯅꯪ‌ ꯉꯥꯡꯕ ꯇꯥꯗꯔꯤ ꯕꫭ
ꯌꯨ ꯄꯤ ꯑꯥꯏ ꯑꯥꯏ ꯗꯤ ꯅꯤꯕꯗꯨ ꯅꯪꯗꯤ
ꯑꯩꯗꯤ ꯅꯍꯥꯟꯗꯒꯤ ꯇꯧꯈ꯭ꯔꯦꯅ ꯂꯥꯁ ꯄ꯭ꯔꯣꯖꯦꯛꯇꯒꯤ ꯅꯪꯁꯦ ꯑꯩꯁꯤ ꯀꯣꯜ ꯂꯧꯔ ꯑꯩ ꯀꯣꯜ ꯂꯣꯏꯔꯒ ꯅꯪꯁꯨ ꯇꯧꯕ ꯅꯪꯁꯨ ꯌ ꯄꯤ ꯑꯥꯏꯒꯤꯗꯣ ꯑꯞꯂꯣꯗ ꯇꯧꯔꯣꯕ ꯑꯗꯨꯗꯤ ꯌꯥꯔꯅꯤ ꯌꯥꯔꯕ꯭ꯔꯣ ꯍꯧꯖꯤꯛꯀꯤ ꯃꯊꯥ ꯁꯥꯔꯅꯨ ꯍꯜꯂꯣ ꯅꯪ ꯉꯥꯁꯦꯝꯕꯥ ꯍꯩꯕꯔꫭ ꯀꯠꯂ ꯀꯠꯂ ꯄꯨꯔꯅ ꯀꯣꯏ ꯇꯨꯃꯤꯟ ꯇꯨꯃꯤꯟꯅ ꯂꯩꯕ ꯌꯥꯗꯦꯕꯣ ꯄꯩꯁꯥ ꯐꯪꯉꯣꯏꯕꯣ ꯏꯕꯨꯡꯉꯣ ꯉꯥꯡꯒꯗꯕꯅꯦ